ꯍꯜꯂꯣ꯫ ꯑꯩ ꯀꯩꯗꯧꯔꯤꯒꯦ꯫
ꯀꯦꯁꯨ ꯇꯧꯗꯤꯌꯦ ꯑꯦꯅꯥꯔꯖꯦꯁ ꯐꯣꯇꯣ ꯀꯥꯞꯄ ꯂꯣꯏꯔ ꯊꯕꯛ ꯂꯣꯏꯔꯒ ꯂꯩꯔꯤꯌꯦ ꯍꯧꯖꯤꯛꯇꯤ ꯐꯝꯃꯒ꯫
ꯑꯁ ꯑꯩ ꯗꯤ ꯑꯗꯨꯝ ꯍꯤꯞꯂꯒ ꯂꯩꯌꯦ
ꯊꯕꯛ ꯆꯥꯠꯇ꯭ꯔꯕꯣ ꯉꯁꯤꯗꯤ
ꯆꯠꯇꯦ
ꯑꯁ ꯅꯨꯡꯉꯥꯏꯅꯦ
ꯍꯣꯏ ꯉꯁꯤ ꯈꯛꯇ ꯔꯦꯁ ꯇꯧꯒꯦ
ꯑꯁ ꯅꯣꯏ ꯅꯤꯇꯤ ꯆꯞꯅꯤꯅ ꯋꯥꯔꯝꯅꯤ ꯈꯔ ꯈꯔ ꯔꯦꯁ ꯇꯧꯑꯣ ꯅꯣꯏꯗꯤꯁꯤ ꯌꯥꯝ ꯁꯨꯃꯟ ꯅꯁꯥꯗ ꯁꯣꯛꯊꯒꯅꯤ ꯑꯃꯨꯛꯀ
ꯍꯣꯏꯅꯦ
ꯀꯩ ꯌꯦꯟꯁꯥꯡ ꯆꯥꯒꯦ ꯅꯣꯏꯗꯤ
ꯑ ꯉꯁꯤ ꯎꯁꯣꯏ ꯎꯁꯣꯏ
ꯑꯁ ꯃꯇꯝꯅꯤꯅ ꯎꯁꯣꯏ ꯆꯥꯕ ꯍꯧ ꯍꯧꯔꯦꯅꯦ ꯅꯣꯏꯗꯤ
ꯍꯥꯎꯑꯦ ꯌꯥꯝ ꯍꯥꯎꯋꯦ
ꯐꯖꯅꯥꯗꯤ ꯁꯦꯠꯂꯥꯕꯣ
ꯍꯪꯗꯦꯗ
ꯎꯁꯣꯏꯁꯨ ꯃꯈꯜ ꯑꯅꯤ ꯑꯍꯨꯝ ꯂꯩꯔꯤꯀꯣ
ꯍꯣꯏ
ꯑꯆꯥꯎꯕꯥꯗꯨꯔꯣ ꯑꯄꯤꯛꯄꯗꯔꯣ ꯅꯣꯏ ꯆꯥꯏꯁꯦ
ꯄꯤꯛꯄꯗꯣ
ꯑꯣ ꯍꯥꯥꯎꯔꯝꯅꯤ ꯗꯨꯗꯤ
ꯍꯥꯎꯕꯨꯗꯤ ꯍꯥꯎꯋꯦ ꯃꯊꯦꯜ ꯎꯁꯣꯏ ꯈꯛꯇ ꯆꯥꯕꯒꯤ ꯀꯣ ꯊꯜꯂꯥꯗꯤ ꯄꯨꯛ ꯄꯨꯛ ꯊꯟꯗꯦꯕ
ꯀꯅꯥ ꯀꯅꯥ ꯂꯩꯔꯤꯞ ꯅꯊꯟꯗꯔꯣ
ꯍꯣꯏ ꯏꯊꯟꯗꯅꯤ ꯍꯧꯖꯤꯛꯇꯤ
ꯑꯣ
ꯅꯪꯗꯤ ꯀꯔꯤ ꯏꯟꯁꯥꯡ ꯆꯥꯕ꯭ꯔꯥ
ꯑꯩꯈꯣꯏ ꯉꯁꯤ ꯆꯒꯦꯝ ꯄꯣꯝꯕ ꯆꯥꯏ
ꯍꯦꯁ
ꯀꯦꯀꯦꯅꯣ ꯇꯦꯒꯤꯜ ꯊꯥ ꯎꯝ ꯍꯥꯎꯗꯤ ꯍꯥꯎꯋꯦ ꯆꯒꯦꯝ ꯄꯣꯡꯕ ꯉꯁꯤ ꯈꯤꯇꯪ ꯆꯥꯕꯒꯤ ꯑꯃꯨꯛꯀ ꯅꯣꯏ ꯈꯨꯟꯗꯗꯤ ꯊꯔꯣꯏꯒꯨꯝꯕ ꯂꯩꯇꯔꯣ
ꯀꯔꯤꯕ
ꯊꯔꯣꯏ ꯊꯔꯣꯏ
ꯊꯔꯣꯏ ꯈꯨꯟꯕ ꯆꯠꯇꯦ ꯑꯩꯗꯤ
ꯑꯣ ꯃꯤ ꯈꯔꯅ ꯍꯥꯏ ꯅꯣꯏ ꯈꯨꯟꯔꯣꯝꯗ ꯊꯔꯣꯏ ꯌꯥꯝ ꯊꯔꯣꯏ ꯌꯥꯝꯃꯤ ꯌꯥꯝꯃꯦ ꯍꯥꯏꯕ ꯌꯥꯝꯃꯦ ꯍꯥ ꯑꯩꯉꯣꯟꯗ ꯍꯥꯏꯔꯛꯄ ꯑꯗꯣ ꯅꯣꯏꯗꯤ ꯈꯨꯟꯕ ꯆꯠ ꯇ꯭ꯔꯣ ꯍꯥꯏꯕ ꯎꯝ
ꯆꯠꯇꯦ ꯂꯩꯕꯨꯗꯤ ꯂꯩꯌꯦ ꯍꯥꯏꯌꯦ ꯄꯤꯛ ꯄꯤꯛꯏ꯫ ꯊꯔꫭꯏꯁꯨ
ꯄꯤꯛꯄꯗꯣ ꯍꯥꯎꯇꯦꯀꯣ꯫
ꯍꯥꯎꯇꯦ ꯑꯁ꯫
ꯎꯝ ꯇꯨꯝ ꯎꯕꯅꯤꯅ ꯑꯗꯨꯝ ꯈꯨꯟꯕ ꯇꯥꯕꯅꯦ꯫
ꯎꯝ ꯅꯣꯡꯃ ꯀꯣꯏꯔꯛꯑꯣꯗꯅ꯫
ꯑꯪ ꯀꯣꯏꯔꯛꯀꯦ ꯊꯔꯣꯏ ꯈꯨꯟꯕ ꯆꯠꯁꯦ꯫ ꯅꯣꯏ ꯅꯣꯏ ꯂꯧꯗꯁꯨ ꯂꯩꯕ꯭ꯔꯣ꯫ ꯊꯔꯣꯏꯗꯣ
ꯍꯣꯏ ꯂꯩ ꯂꯩꯒꯅꯤ ꯈꯔꯗꯤ꯫
ꯅꯣꯏ ꯆꯥꯎꯕ꯭ꯔꯣ ꯅꯣꯏꯒꯤꯗꯤ ꯄꯤꯛꯄ꯭ꯔꯣ꯫
ꯄꯤꯛꯏꯗ꯫
ꯄꯤꯛꯃꯟꯅꯁꯨ ꯍꯥꯎꯇꯦ ꯆꯨꯞꯄꯗꯨ ꯅꯨꯡꯉꯥꯢ ꯇꯦ ꯂꯩꯌꯦꯅ ꯆꯥꯃꯜꯂꯁꯨ ꯍꯥꯎꯇꯦ꯫ ꯎꯝ ꯁꯥꯏꯁ ꯂꯩꯌꯦꯅ ꯃꯤꯗꯤꯌꯝ ꯁꯥꯏꯁꯇꯣ ꯑꯗꯨꯒꯨꯝꯗꯣ꯫ ꯆꯥꯅꯤꯡꯉꯦ ꯑꯥꯂꯨ ꯍꯥꯞꯄꯗꯤꯗ ꯍꯥꯞꯇꯕꯤꯗ ꯑꯥ ꯃꯣꯔꯣꯛ ꯃꯍꯤꯗꯣ ꯇꯧꯔꯒ ꯆꯥꯕꯗꯣ ꯑꯁ ꯑꯗꯨꯗꯣ ꯆꯥꯅꯤꯡꯉꯦ ꯃꯍꯤꯗꯣ꯫ ꯇꯣꯠꯂꯒ ꯆꯥꯔꯗꯤꯀꯣ ꯑꯃꯨꯛꯀ ꯍꯥꯎ ꯃꯅꯦꯗꯣ ꯑꯩꯁ ꯑꯩꯗꯤ ꯄꯥꯝꯃꯦ꯫ ꯑꯩꯗꯤ ꯊꯔꫭꯏ ꯄꯥꯝꯕꯒꯤ ꯀꯣ ꯑꯁ
ꯂꯥꯛ ꯑꯣ ꯅꯣꯡꯃꯥ ꯂꯥꯛ ꯑꯣ꯫
ꯑ ꯇꯧꯅꯕꯅꯦ ꯀꯝꯄꯤꯇꯤꯁꯟ ꯊꯧꯔꯣꯏꯗꯣ ꯑꯁ꯫ ꯑꯩ ꯁꯀꯦꯟ ꯂꯧꯔꯤꯅꯦ꯫ ꯑꯩꯉꫭꯟꯗꯒꯤ ꯍꯦꯟꯕ ꯃꯤꯁꯨ ꯂꯩꯌꯦ
ꯑꯩꯗꯤ ꯃꯣꯔꯣꯛꯁꯨ ꯐꯖꯅ ꯆꯥꯕ ꯍꯩꯇꯦꯗ꯫
ꯑꯁ ꯃꯣꯔꯣꯛ ꯆꯥꯗ꯭ꯔꯗꯤ ꯆꯥꯛ ꯆꯪꯗꯦꯍꯦ꯫
ꯈꯔꯥ ꯈꯔꯗꯤ ꯆꯥꯌꯥꯗꯦ꯫
ꯌꯥꯗ꯭ꯔꯦ ꯑꯩꯈꯣꯏꯗꯤ ꯃꯥꯏꯗꯣ ꯑꯁ ꯎꯔꯤꯡꯅꯒ ꯊꯣꯛꯄꯤ ꯂꯣꯏꯔꯦ ꯑꯁ ꯎ ꯃꯣꯔꯣꯛ ꯍꯞꯇꯥ ꯑꯃꯒꯨꯝꯕ ꯆꯥꯗ꯭ꯔꯗꯤꯀꯣ ꯎꯔꯤꯡꯗꯣ ꯑꯃꯨꯛꯀ ꯃꯥꯡꯂꯛꯀꯅꯤ ꯑꯃꯨꯛꯀ ꯍꯦꯛ ꯆꯥꯕ ꯍꯧꯔꯕ ꯂꯣꯏꯔꯦ꯫ ꯎꯔꯤꯡꯗꫭ
ꯑꯣ ꯑꯗꯨꯗꯤ ꯒꯦꯁꯇ꯭ꯔꯤꯛ ꯂꯩꯕ ꯃꯥꯜꯂꯤꯅꯦ꯫
ꯅꯍꯥꯟ ꯅꯍꯥꯟ ꯑꯩꯁꯨ ꯀꯔꯤ ꯒꯤꯁꯇ꯭ꯔꯤꯛ ꯍꯤꯗꯥꯛ ꯊꯛꯏꯕ ꯑꯈꯥꯡꯗꯦ ꯒꯤꯁꯇ꯭ꯔꯤꯛꯅꯔ ꯀꯔꯤꯒꯤꯔ ꯒ꯭ꯌꯥꯟ ꯇꯥꯗ꯭ꯔꯦ ꯊꯣꯛꯅꯤꯡꯗꯦ ꯄꯥꯡꯊꯣꯛ ꯊꯣꯛꯄ ꯊꯧꯅꯤꯡꯗ꯭ꯔꯦ ꯀꯔꯤ ꯊꯣꯛꯑꯣꯏ ꯒ꯭ꯌꯥꯟ ꯇꯥꯗꯦ ꯃꯥꯏꯁꯦ꯫ ꯃꯥꯌ ꯅꯝꯥꯁ‌ꯦ
ꯀꯔꯤ ꯁꯟꯁ ꯊꯨꯏꯅꯨꯁ ꯇꯧꯕ꯭ꯔꯥ ꯅꯡꯒꯤ
ꯑꯩꯔꯣ ꯑꯁ ꯌꯥꯝꯃꯦ ꯁꯟꯁꯀ꯭ꯔꯤꯟ ꯌꯨꯁꯧ ꯅꯍꯥꯟꯗꯣ ꯑꯦꯇꯤꯇ꯭ꯌꯨꯠ ꯑꯃꯨꯛꯀ ꯁꯤꯖꯤꯟꯅꯩꯌꯦ ꯑꯃꯨꯛ ꯁꯤꯖꯤꯟꯅꯗ꯭ꯔꯦ ꯑꯃꯨꯛꯀ ꯂꯦꯛꯃꯤꯗꯣ
ꯎꯝ
ꯑꯗꯨ ꯁꯤꯖꯤꯟꯅꯩꯑꯌꯦ ꯑꯃꯨꯛ ꯑꯗꯨ ꯁꯤꯖꯤꯟꯅꯗ꯭ꯔꯦ ꯍꯧꯖꯤꯛ ꯂꯥꯁꯇ ꯑꯥꯖꯣꯏꯒꯤ ꯁꯦꯒꯤꯟ ꯍꯣ ꯃꯥꯃꯟ ꯈꯋꯥꯥꯏꯗꯒꯤ ꯍꯣꯡꯕꯗꯨ ꯑꯗ‌ꯧꯔꯤ ꯁꯤꯖꯤꯅꯕꯥ
ꯅꯨꯉꯥꯏꯔꯤ
ꯑꯗꯨꯅꯥ ꯈꯔ ꯅꯨꯡꯉꯥꯏꯕꯒꯨꯝ ꯇꯧꯏ ꯃꯃꯜ ꯇꯥꯛ ꯆꯥꯇꯔꯨꯛ ꯆꯥꯇꯥꯔꯦꯠ ꯄꯤ ꯂꯩꯒꯃꯤꯠ ꯇꯥꯏꯔꯣꯀꯣ ꯀꯩ ꯍꯥꯏꯁꯤꯔꯣ ꯎꯃ ꯑꯩꯈꯣꯏ ꯃꯥꯏꯗꯤ ꯀꯣ ꯑꯣꯏꯂꯤ ꯇꯧꯕꯤꯀꯣ ꯌꯥꯗꯦ ꯑꯝꯇ
ꯎꯝ ꯑꯩꯁꯨ ꯑꯣꯏꯂꯤ ꯇꯧꯋꯦ ꯍꯧꯖꯤꯛꯀꯥꯟꯅꯤ ꯇꯥꯎꯗ꯭ꯔꯦꯗ ꯑꯣꯏ ꯂꯤ ꯇꯥꯎꯗ꯭ꯔꯦ
ꯐꯥꯎꯟꯗꯦꯁꯟꯁꯨ ꯇꯩꯕ ꯌꯥꯗꯦ ꯐꯥꯎꯟꯗꯦꯁꯟ ꯍꯦꯛ ꯇꯩꯔꯕ
ꯎꯝ
ꯑꯣꯔꯤꯡꯗꯣ ꯊꯣꯛꯄ ꯍꯧꯔꯅꯤ ꯑꯃꯨꯛꯀ
ꯑꯣ
ꯑꯗꯩ ꯍꯦꯚꯤ ꯃꯦꯀꯞ ꯇꯧꯕ ꯌꯥꯗꯦ ꯁꯟꯁꯀ꯭ꯔꯤꯟꯗꯒꯤ ꯍꯦꯟꯕ ꯌꯥꯗꯦ ꯃꯣꯏꯁꯆꯔꯥꯏꯖꯔꯒ
ꯍꯧꯖꯤꯛꯀꯟ ꯁꯟꯁꯀ꯭ꯔꯤꯟ ꯉꯛꯇ ꯇꯤꯏꯌꯦ ꯁꯟꯁꯀ꯭ꯔꯤꯟ ꯁꯟꯁꯀ꯭ꯔꯤꯟ ꯇꯥꯏꯕꯤꯁꯨ ꯐꯪꯗ꯭ꯔꯦꯅꯦ ꯍꯧ ꯍꯧꯖꯤꯛꯀꯟꯁꯦ ꯆꯤꯟ ꯃꯟꯕꯒꯤ ꯂꯣꯏꯔꯦ
ꯁꯤꯟꯕ ꯃꯥꯜꯂꯦ ꯅꯣꯏꯁꯦ
ꯑꯥ ꯂꯤꯞ ꯏꯁꯇꯤꯛ ꯐꯥꯎ ꯇꯥꯏꯕ ꯅꯪꯗꯦ
ꯇꯩꯗ꯭ꯔꯁꯨ ꯐꯖꯩꯁꯤ ꯅꯣꯏꯗꯤ ꯑꯁ ꯅꯣꯏ ꯃꯥꯏ ꯅꯥꯟꯕꯒꯤ ꯏꯁ ꯌꯥꯝ ꯍꯥꯔꯥꯎꯑꯣ ꯑꯩꯈꯣꯏꯗꯤ ꯃꯥꯏ ꯅꯥꯟꯕꯒꯤꯀꯣ ꯑꯁ ꯃꯄꯥꯟꯒ ꯊꯣꯛ ꯆꯠꯅꯤꯡꯗꯦ ꯀꯣꯏꯕ ꯆꯠꯁꯤ ꯍꯥꯏꯔꯁꯨꯀꯣ ꯃꯥꯥꯏꯗꯣ ꯑꯣꯏ ꯕꯤꯠ ꯌꯥꯎꯗꯦ ꯑꯃꯇ
ꯃꯥꯥꯏꯗꯕꯨꯨ ꯊꯤꯅꯤꯡ ꯊꯤꯁꯅꯨ ꯐꯥꯅꯤꯡꯔꯒ ꯐꯥꯁꯤꯅꯨ ꯅ ꯑꯩꯈꯣꯏꯒꯤ ꯄꯨꯛꯆꯦꯜ ꯊꯝꯃꯣꯏꯗꯣ ꯐꯔꯗꯤ ꯌꯥꯔꯦꯅꯦ
ꯑꯗꯨ ꯑꯣꯏꯔꯁꯨ ꯑꯁ ꯂꯥꯏꯔꯤꯡꯗ ꯃꯥꯏꯗ ꯃꯤꯃꯥꯡꯗ ꯊꯣꯛꯄ ꯀꯥꯟꯗꯗꯤ ꯑꯁ ꯇꯥꯂ ꯃꯤꯅ ꯎꯕꯁꯤꯡꯅꯤ ꯑꯁ ꯅꯪꯒꯤ ꯃꯥꯏꯗꯣ ꯃꯥꯏꯗꯣ ꯑꯗꯨꯝ ꯉꯥꯡꯃꯟꯕꯒꯤ ꯀꯣ ꯀꯔꯤ ꯍꯥꯏꯁꯤꯔꯥ ꯇꯥꯅꯤꯡꯗ ꯃꯕ ꯑꯗꯨ ꯀꯣꯏꯕ ꯈꯣꯠꯄꯁꯨ ꯆꯥꯅꯤꯡꯗꯦ ꯑꯝ ꯗ
ꯎꯝ
ꯏꯃꯥꯟ ꯑꯃꯁꯨ ꯂꯩ ꯑꯃ ꯑꯁ ꯎꯔꯤꯡ ꯊꯣꯛꯃꯟꯒꯤ ꯃꯄꯥꯟꯒ ꯊꯣꯛꯅꯤꯡꯗꯦ ꯍꯥꯏ ꯃꯥꯁꯨ ꯑꯩꯈꯣꯏꯅ ꯃꯅꯩ ꯑꯣꯔꯤꯡ ꯊꯣꯛꯄꯁꯤꯡꯁꯦ ꯑꯗꯨꯝ ꯃꯥꯏ ꯅꯥꯏꯅ ꯂꯣꯏ ꯇꯧꯕ ꯃꯥꯜꯂꯦ ꯑꯩ ꯏꯊꯟꯇ ꯅꯠꯇꯕ ꯃꯥꯜꯂꯦ
ꯎꯝ ꯅꯤꯝꯗꯣ ꯐ꯭ꯔꯦꯁ ꯂꯩꯗꯨꯅ ꯑꯣ ꯇ꯭ꯔꯥꯏ ꯇꯧꯅ
ꯑꯣ ꯑꯗꯨ ꯃꯥꯏꯅ ꯁꯨꯔꯒ ꯇꯧꯔꯒ ꯇꯧꯔ ꯉꯥꯏꯔꯣꯟꯗ
ꯑꯣ ꯁꯨꯔꯤꯒ ꯃꯍꯤꯗꯣ ꯐꯤ ꯐꯤꯗ ꯍꯥꯞꯄꯂꯒ ꯃꯍꯤꯗꯣ ꯂꯧꯊꯣꯛꯑꯣ ꯑꯗꯨꯒ ꯇꯨꯝꯒꯦ ꯇꯥꯧꯕ ꯃꯇꯝꯗ ꯑꯦꯞꯄ꯭ꯂꯥꯏ ꯇꯧꯔꯣꯀꯣ ꯑꯗꯨꯒ ꯊꯥꯔꯇꯤ ꯃꯤꯅꯤꯠꯒꯨꯝꯕ ꯍꯥꯞꯔꯒ ꯑꯃꯨꯛꯀ
ꯃꯥꯏ ꯇꯥꯗꯣꯏꯕ
ꯎꯝ
ꯇ꯭ꯔꯥꯏ ꯇꯧꯕ ꯇꯥꯔꯦ ꯍꯣꯔꯦꯟ
ꯆꯥꯏ ꯇꯑꯣ
ꯎꯔꯤꯡ ꯊꯣꯛꯄꯁꯤꯡꯁꯦ ꯑꯗꯨꯃꯥꯏꯅ ꯈꯟꯗꯦ ꯃꯨꯔꯁꯨ ꯎꯔꯤꯡ ꯊꯣꯛꯇ꯭ꯔꯗꯤ ꯌꯥꯔꯦꯀꯣ ꯍꯥꯏꯕꯒꯤ
ꯍꯣꯏ ꯅꯍꯥꯟ ꯑꯩꯁꯨ ꯑꯗꯨꯃꯥꯏ ꯇꯧꯕꯅꯦꯕ
ꯑꯣ ꯐꯥꯕ꯭ꯔꯣ ꯅꯒꯤꯦꯗꯦ
ꯑꯣ ꯅꯤꯝ ꯑꯩꯅ ꯍꯧꯖꯤꯛ ꯍꯥꯏꯕꯗꯣ ꯑꯗꯣ ꯇꯥꯏꯔꯒ ꯑꯗꯨꯝ ꯐꯥꯈ꯭ꯔꯦ
ꯑꯁꯤ ꯌꯥꯝ ꯐꯩ ꯑꯩꯁꯨ ꯇ꯭ꯔꯥꯏ ꯇꯧꯕ ꯇꯥꯔꯦ ꯑꯩꯗꯨꯒ ꯃꯥꯏꯒ ꯑꯣꯏꯂꯤꯁꯨ ꯑꯃꯨꯛꯀ ꯇꯧꯕꯤꯌꯨꯀꯣ ꯌꯥꯅꯤ ꯑꯗꯨꯕꯣ ꯑꯣꯏꯂꯤ ꯇꯧꯕꯁꯤꯡꯁꯦ ꯑꯗꯨꯝ ꯎꯔꯤꯡꯗꯤ ꯌꯥꯝ ꯊꯒꯜꯂꯦ
ꯎꯝ ꯊꯥ ꯑꯃꯒꯨꯝꯕ ꯁꯤꯖꯤꯟꯅꯕꯅꯤ ꯅꯤꯝꯗꯨ
ꯑꯣ
ꯍꯥꯅꯤꯡ ꯃꯟꯕꯒꯤꯀꯣ
ꯑꯣ ꯊꯥꯔꯇꯤ ꯃꯤꯅꯤꯠ ꯍꯥꯞꯄꯒ ꯑꯃꯨꯛꯀ ꯃꯥꯏ ꯇꯥꯗꯣꯏꯕ
ꯎꯝ
ꯅꯍꯥꯁꯨ ꯑꯣꯔꯐ꯭ꯂꯦꯝꯒꯤ ꯄꯤꯌꯣꯔ ꯏꯁꯀꯤꯟꯗꯣ ꯑꯃ ꯐꯦꯁꯋꯥꯁ ꯂꯩꯅ ꯑꯗꯣ ꯁꯤꯖꯤꯟꯅꯧ ꯍꯥꯏꯌꯦ ꯑꯃꯨꯒ ꯁꯤꯖꯤꯟꯅꯔꯦ ꯐꯠꯇꯦ ꯑꯃꯒ ꯀꯩ ꯄꯄꯥꯌꯥ ꯁꯥꯕꯣꯟꯗꯣ ꯑꯗꯣ ꯃꯤꯅ ꯔꯤꯀꯃꯦꯟ ꯇꯧꯔꯛꯑꯦ ꯇꯥꯏ ꯇꯌꯦ ꯍꯇꯦ ꯀ꯭ꯂꯤꯌꯥꯅꯤꯛ ꯀꯦꯁꯖꯤ ꯅꯌꯦ ꯀꯅꯤ ꯗꯦ ꯀ ꯀꯖꯤ ꯇꯥꯡꯂꯤ ꯐꯥꯏ ꯁꯨ ꯁꯤꯖꯤꯟꯅ ꯁꯤꯖꯤꯟꯅꯔ ꯗꯤꯐꯕ ꯁꯤꯖꯤꯟꯅ ꯍꯦꯛꯇꯣꯛꯈ꯭ꯔꯕ ꯑꯗꯨꯝ ꯇꯧꯔꯒꯅꯦꯕ
ꯑꯥ
ꯑ ꯑꯁ ꯌꯥꯗ꯭ꯔꯦ ꯃꯥꯌꯁꯦ ꯅꯣꯏꯗꯤ ꯃꯥꯏ ꯅꯥꯟꯕꯒꯤ ꯑꯁ ꯅꯨꯡꯉꯥꯏꯔꯝꯅꯦ
ꯀꯗꯥꯏꯗ ꯏꯅꯥꯗ
ꯍꯣꯏꯗꯤ ꯀꯃꯥꯏꯅ ꯑꯗꯣ ꯃꯍꯤꯗꯣ ꯀꯟꯇꯦꯟꯅꯔꯗ ꯊꯝꯕ ꯌꯥꯔꯒ ꯑꯗꯨꯝ
ꯍꯣꯏ ꯀꯟꯇꯦꯟꯅꯔꯗ ꯊꯥꯃꯩ ꯌꯥꯏ ꯐ꯭ꯔꯤꯖ ꯂꯩꯔꯗꯤ ꯐ꯭ꯔꯤꯖꯇ ꯊꯝꯃꯨꯀꯣ
ꯑꯣ
ꯑꯩꯅ ꯇꯧꯕ ꯃꯇꯝꯗꯗꯤ ꯐ꯭ꯔꯤꯖꯁꯨ ꯁꯤꯖꯤꯟꯅꯗꯦꯕ
ꯑꯣ
ꯑꯗꯨꯒꯤ ꯃꯅꯝꯗꯣ ꯈꯔ ꯊꯣꯛꯑꯦ ꯅꯝꯊꯤꯕꯖꯥꯠꯅꯤ
ꯑꯁ ꯅꯝꯊꯤꯔꯁꯨ ꯐꯔꯗꯤ ꯌꯥꯗꯦ ꯎꯝ ꯈꯖꯤꯛ ꯈꯖꯤꯛꯇꯪ ꯇꯧꯔꯒ ꯎꯝ ꯑꯗꯨꯝ ꯁꯤꯡꯗꯣꯛꯑꯗꯤ ꯌꯥꯏꯀꯣ
ꯎꯝ ꯌꯥꯒꯅꯤ ꯑꯗꯣ ꯑꯩꯈꯣꯏꯗꯗꯤ ꯄꯥꯛ ꯂꯩꯇꯦꯕ ꯑꯁꯤ ꯅꯤꯝ ꯃꯅꯥꯗꫭ ꯑꯗꯨꯒꯤ ꯎꯝ ꯈꯔ ꯌꯥꯝꯅ ꯄꯨꯔꯛꯒꯅꯤ ꯑꯗꯨꯒ ꯃꯍꯤꯗꯣ ꯁꯇꯣꯔ ꯇꯧꯔꯒ ꯊꯝꯕꯅꯦꯕꯀꯣ
ꯅꯪꯗꯤ ꯅꯤꯝ ꯃꯅꯥ ꯀꯥꯏ ꯂꯧꯔꯤꯅꯣ ꯅꯪꯗꯤ ꯅꯣꯏ ꯌꯨꯝꯗ ꯂꯩꯕ꯭ꯔꯣ ꯂꯩꯕ꯭ꯔꯥ
ꯍꯧꯖꯤꯛꯀꯥꯟꯗꯤ ꯑꯩꯅ ꯊꯥꯕꯤꯕꯒꯤ ꯂꯩꯌꯦ ꯅꯍꯥꯟꯗꯤ ꯑꯩꯁꯨ ꯃꯤ ꯈꯣꯏꯗꯒꯤ ꯂꯧꯕꯅꯦꯕ
ꯑꯣ ꯁ ꯅꯪꯗꯤ ꯃꯥꯏ ꯌꯥꯝ ꯅꯥꯟꯕꯒꯤ ꯑꯁ ꯌꯥꯝ ꯅꯨꯡꯉꯥꯏꯔꯕꯅꯦ ꯀꯦꯕ ꯈꯣꯠꯄꯁꯨ ꯑꯁ ꯅꯨꯡꯉꯥꯏꯕꯅꯦ ꯃꯥꯏ ꯅꯥꯟꯗꯦꯀꯣ ꯃꯥꯏ ꯑꯣꯔꯤꯡ ꯊꯣꯛꯑꯗꯤꯀꯣ ꯀꯦꯕ ꯈꯣꯠꯄꯁꯨ ꯀꯔꯤꯝ ꯇꯧꯅꯤꯡꯗꯦ ꯎꯝ ꯕꯤꯠ ꯂꯩꯇꯦ ꯀꯃꯥꯏꯗꯧꯗꯩ ꯑꯣꯔꯤꯁꯦ ꯐꯒꯗ꯭ꯔꯥ ꯐꯒꯗ꯭ꯔꯥ ꯋꯥꯈꯟꯗ ꯑꯗꯨꯝ ꯈꯜꯂꯒ ꯂꯩ
ꯎꯝ
ꯏꯃꯥꯟꯅꯕꯅꯀꫭ ꯃꯥꯗꯤ ꯐꯦꯔ ꯑꯦꯟ ꯂꯐꯂꯤ ꯇꯩꯔꯒ ꯐꯩ ꯍꯥꯏ
ꯃꯥꯒꯤ ꯃꯥꯒꯤ ꯆꯥꯅꯕꯅꯦꯕꯀꯣ ꯀ꯭ꯔꯤꯝꯁꯨ
ꯃꯥ ꯃꯥꯅ ꯅꯨꯄꯥ ꯑꯣꯏꯕꯩꯀꫭ ꯑꯁ ꯐꯦꯔ ꯑꯦꯟ ꯂꯐꯂꯤ ꯂꯩꯗꯤ ꯂꯩꯅꯤꯡꯕꯗꯣ ꯏꯗꯤ ꯏꯀꯥꯏ ꯍꯥꯏꯕ ꯑꯩꯗꯤ ꯐꯦꯟ ꯂꯐꯂꯤ ꯇꯩꯔꯒ ꯐꯩ ꯍꯥꯏ ꯑꯗꯨ ꯑꯩꯅ ꯅꯪꯒꯤ ꯐꯔꯗꯤ ꯂꯧꯑꫭꯅꯦ ꯀꯔꯤ ꯏꯀꯥꯏꯅꯤꯡꯉꯥꯏ ꯂꯩꯕ ꯔꯣ ꯑꯁ ꯅꯨꯄꯥꯗꯤꯅ ꯐꯤꯌꯔ ꯑꯦꯟ ꯍꯦꯟꯁꯝ ꯒꯗꯤ ꯐꯗꯧꯕ ꯑꯁ ꯑꯃꯨꯛꯀ ꯐꯤꯌꯔ ꯑꯦꯟ ꯂꯐ ꯂꯤꯅꯦ ꯍꯥꯏꯕ ꯃꯥꯗꯣ ꯑꯩ ꯅꯣꯛꯅꯤꯡꯕꯗꯣ ꯃꯥꯅ ꯑꯩꯉꫭꯟꯗ ꯐꯣꯟ ꯇꯧꯔꯑꯒ
ꯃꯤ ꯃꯤꯒ ꯆꯥꯟꯅꯕ ꯍꯥꯏꯗꯨꯅꯦ ꯅꯪꯒꯤꯗꯤ ꯌꯥꯝ ꯐꯩꯌꯦ ꯃꯃꯜꯁꯨ ꯍꯣꯡꯉꯦ ꯅꯪꯒꯤ ꯐꯦꯔ ꯂꯐꯂꯤꯗꯤ ꯍꯥꯏ ꯑꯩꯅ ꯍꯥꯏꯕ ꯑꯁ ꯑꯗꯨꯗꯨ ꯅꯨ ꯄꯥꯅꯤꯅ ꯑꯗꯣ ꯂꯩꯕꯗꯤ ꯏꯀꯥꯏꯅ ꯐꯦꯔ ꯑꯦꯟ ꯂꯐꯂꯤꯗꫭ ꯍꯥꯏꯕ ꯑꯩꯅ ꯂꯩꯁꯥꯕꯤꯕꯨ ꯂꯩꯍꯜꯂꯣ ꯍꯥꯏꯕ ꯅꯆꯦꯒꯨꯝꯕ ꯂꯩꯗꯤ ꯂꯩꯍꯜꯂꯣ ꯍꯥꯏꯕ ꯑꯩꯅ ꯍꯥꯔꯒ ꯃꯥꯅ ꯂꯩꯕ ꯇꯥꯔꯦ ꯑꯃꯨꯛꯀ ꯍꯥꯏꯔꯦ ꯃꯥꯁꯨ ꯃꯥꯁꯨ ꯎꯔꯤꯡ ꯌꯥꯝ ꯊꯣꯛꯄꯒꯤꯀꫭ
ꯎꯝ
ꯑꯩꯒ ꯆꯞ ꯃꯥꯟꯅꯔꯒ ꯂꯩꯔꯦ ꯃꯥꯁꯨ ꯎꯔꯤꯡ ꯊꯣꯛꯄꯒꯤ ꯃꯄꯥꯟꯒ ꯊꯣꯛꯅꯤꯡꯗꯦ ꯍꯥꯏ
ꯎꯝ ꯑꯁ ꯀꯅꯥꯅꯣꯅꯦ ꯑꯩꯕꯨ ꯀꯧꯔꯒ ꯂꯩꯌꯦ ꯍ ꯍꯣꯔꯦꯟ ꯑꯩ ꯑꯃꯨꯛ ꯇꯧꯔꯛꯀꯦꯀꯣ
ꯍꯣꯏ ꯍꯣꯏ ꯇꯧꯔꫭ ꯇꯧꯔꫭ
ꯑꯥ ꯑꯥ